ꯍꯜꯂꯣ ꯇꯥꯕ꯭ꯔꯥ
ꯑꯧ ꯇꯥꯏ ꯀꯩꯗꯧꯔꯤꯅꯣ
ꯅꯪꯕꯨ ꯉꯥꯡꯔꯒꯥ ꯂꯩ ꯍꯤ ꯍꯤ
ꯅꯪ ꯅꯪꯗꯤ ꯀ꯭ꯔꯤ ꯇꯧꯕ
ꯑꯥ
ꯅꯪꯗꯤ ꯀ꯭ꯔꯤ ꯇꯧꯔꯒ ꯂꯩꯕ꯭ꯔꯥ ꯍꯥꯏꯕꯅꯦ
ꯑꯥ ꯁꯨꯝ ꯍꯤꯞꯄꯝꯕꯅꯦꯗ ꯕꯣꯜ ꯉꯥꯏꯕ ꯑꯣꯏꯅ
ꯎꯝ
ꯑꯥ ꯑꯥ ꯆꯥꯛ ꯆꯥꯔꯕ
ꯑꯁ ꯑꯅꯨꯡ ꯑꯌꯨꯛꯀꯤ ꯑꯣꯏꯔꯗꯤꯅꯦ ꯅꯨꯃꯤꯗꯥꯡ ꯑꯣꯏꯕꯅꯤꯅ ꯆꯥꯗ꯭ꯔꯤ
ꯐꯥꯒꯤ ꯇꯧꯕꯅꯤ ꯆꯥꯔꯦ
ꯎꯝ ꯗꯥꯏꯇꯤꯡꯔꯣꯕ ꯅꯪꯒꯤꯗꯨ ꯎꯝ
ꯉꯁꯥꯏꯅ ꯀꯨꯏꯔꯦ
ꯋꯥꯜ ꯀꯞ ꯌꯦꯡꯒꯦꯔꯥ
ꯍꯣꯏ ꯍꯣꯏ ꯋꯥꯔꯜ ꯀꯞ ꯌꯦꯅꯤꯡꯉꯥꯏꯅꯤꯉꯥꯏꯔꯤ ꯀꯟꯅ
ꯑꯥ ꯐꯩꯌꯦꯅꯦ ꯀꯅꯥꯕꯨ ꯁꯥꯄꯣꯔꯠ ꯇꯧꯕ ꯅꯪꯗꯤ
ꯗ ꯂꯥꯁ ꯗꯥꯥꯟꯁ ꯕꯣꯏ ꯂꯥꯁ ꯗꯥꯥꯟꯁ ꯇꯧꯅꯤ ꯉꯥꯏ ꯃꯤꯗꯣ ꯑꯗꯨ ꯂꯥꯁ ꯗꯥꯟꯁ ꯇꯧꯅꯤꯉꯥꯏꯗꯣ ꯑꯗꯨ ꯁꯞꯄꯣꯔꯠ ꯇꯧꯔꯤ
ꯁꯦꯁ ꯉꯝꯃꯣꯏꯌꯦ ꯅꯣꯏ ꯃꯣꯏ ꯑꯣꯏꯔꯔꯣꯏꯌꯦ ꯑꯣꯏꯔꯣꯏꯕ ꯂꯥꯁ ꯗꯟꯁ ꯔ ꯀꯔꯤꯔ ꯀꯔꯤ
ꯎꯝ ꯅꯪꯗꯤ ꯀꯅꯥꯔꯣ ꯍꯥꯏꯕ ꯁꯄꯣꯠ
ꯑꯩꯅꯦ ꯌꯥꯏ ꯑꯣ ꯑꯣ ꯑꯣ ꯑꯩꯔꯣ
ꯎꯝ
ꯂꯥ ꯐꯥꯏꯅꯜꯗ ꯉꯝꯕ ꯈꯣꯏꯗꯣꯑꯦ ꯑꯩ ꯑꯩꯒꯤ ꯁꯞꯄꯣꯔꯠ ꯇꯧꯕꯅꯦ ꯑꯩꯅ ꯁꯄꯣꯔꯠ ꯇꯧꯕ ꯐꯅꯤ
ꯍꯨꯝ ꯍꯦ ꯍꯦ ꯍꯦ ꯍꯍ ꯑꯗꯨꯕꯨꯗꯤ ꯃꯦꯟ ꯑꯥꯏꯗꯨꯗꯤ ꯂꯩꯗ ꯑꯩꯁꯨ ꯉꯁꯤꯒꯤ ꯍꯥꯏꯕ ꯋꯥꯅꯤꯗ
ꯑꯦ ꯐꯥꯒꯤ ꯇꯧꯕꯅꯦ ꯐ꯭ꯔꯥꯟꯁꯅꯦ ꯑꯩꯗꯤ ꯐ꯭ꯔꯥꯟꯁ ꯏꯪꯂꯦꯟ ꯅꯪ
ꯑꯗꯨ ꯍꯥꯏꯔꯗꯤ ꯑꯩ ꯑꯩꯗꯤ ꯑꯃꯈꯇꯪꯅꯤ ꯑꯗꯨꯕꯨ ꯍꯌꯦꯡ ꯑꯌꯨꯛꯀꯤ ꯍꯥꯏꯕ ꯋꯥꯅꯤꯗ
ꯑꯩꯌꯨꯛ ꯅꯣꯔꯋꯦꯒ ꯕ꯭ꯔꯥꯖꯤꯜꯗꯨꯔꯣ
ꯎꯝ
ꯑꯩꯗꯤ ꯅꯣꯔꯋꯦ ꯆꯠꯈꯔꯅꯤ
ꯅꯣꯔꯋꯦꯗꯤ ꯁꯞꯄꯣꯔꯠ ꯇꯧꯅꯤꯡꯉꯦ ꯑꯗꯨ ꯑꯣꯏꯔꯁꯨ ꯅꯦꯃꯔ ꯂꯥꯁ ꯗꯥꯟꯁꯨ ꯑꯣꯏꯔꯅꯤꯅ ꯑꯩ ꯑꯗꯨꯗ ꯆꯠꯂꯦ
ꯍꯣꯏ ꯅꯨꯡꯁꯤ ꯅꯨꯡ ꯂꯣ ꯅꯨꯡꯁꯤꯌꯦꯕ
ꯎꯝ ꯂꯥꯁ ꯄꯔꯐꯣꯔꯃꯦꯟꯁ ꯁꯣ ꯑꯩꯗꯤ ꯑꯥꯔꯖꯦꯟꯇꯤꯅꯥꯅꯤꯍꯦ꯫
ꯑꯥ
ꯉꯁꯤꯒꯤ ꯏꯌꯝꯕꯥꯔꯣ
ꯑꯦ ꯃꯅꯣꯎꯅꯨꯄꯥ ꯍꯦꯍꯦꯍꯦ
ꯑꯁ ꯍꯧꯖꯤꯛꯅ ꯈꯪꯉꯦ ꯑꯩꯗꯤ
ꯅꯪꯗꯤ ꯆꯥꯔꯕꯣ ꯆꯥꯛ
ꯆꯈ꯭ꯔꯦ ꯉꯁꯥꯏꯗꯒꯤ ꯊꯤꯁꯨ ꯐꯥꯏꯈ꯭ꯔꯦ꯫ ꯀꯔꯤꯔꯥ꯫
ꯅꯥꯏꯁ ꯅꯥꯏꯁ ꯎꯝ ꯒꯨꯠ ꯀꯣꯜ ꯂꯥꯏꯟ꯫ ꯑꯍꯝ ꯌꯨ ꯌꯨ ꯀꯦꯆꯑꯞ ꯌꯨ ꯀꯦꯆꯑꯞꯅꯦ ꯍꯩꯔꯤꯅꯦ ꯅꯪꯅ
ꯉꯁꯥꯏ ꯗꯤ ꯉꯁꯥꯏ꯫ ꯆꯥꯛ ꯆꯥꯈ꯭ꯔꯕꯗꯨꯕꯨ ꯅꯪꯁꯨ ꯍꯧꯖꯤꯛꯅ꯫ ꯆꯥꯛ ꯆꯥꯈ꯭ꯔꯕꯔꯣ ꯍꯥꯡꯕꯗꯤ꯫ ꯑꯩꯁꯨ ꯑꯗꯨꯃꯥꯏꯅ ꯈꯥꯡꯕ ꯇꯥ ꯑꯩꯁꯨ ꯑꯗꯨꯃꯥꯏꯅꯀꯣ ꯈꯨꯝꯕ ꯇꯥꯕ꯫
ꯎꯝ ꯃꯔꯝꯗꯤ ꯑꯩꯗꯤ ꯂꯩꯁꯥꯕꯤꯗꯤ ꯈꯔ ꯑꯥ ꯅꯨꯃꯤꯗꯥꯡ ꯋꯥꯏꯔꯝꯗ ꯃꯦꯒꯤꯒꯨꯝꯕ ꯆꯥꯔꯒ ꯗꯥꯏꯇꯤꯡ ꯇꯧꯕ ꯂꯩꯗꯅ꯫ ꯑꯍ
ꯑꯩꯗꯤ ꯑꯗꯨꯒꯨꯝꯕ ꯃꯤ ꯅꯠꯇꯦ ꯑꯩꯗꯤ ꯑꯗꯨꯒꯨꯝꯕ ꯂꯩꯁꯕꯤ ꯅꯠꯇꯦꯀꯣ꯫
ꯑꯣ
ꯁꯣꯟ ꯑꯥ ꯅꯣꯏꯁꯅꯨ ꯍꯥꯏꯕꯅꯦ ꯑꯩꯗꯤ꯫ ꯅꯣꯏꯔꯛꯁꯅꯨ ꯑꯩꯗꯤ ꯐꯤꯒꯔꯁꯨ ꯁꯦꯝꯗꯦ꯫
ꯄꯩꯁꯥꯅꯤ ꯍꯥꯏꯌꯣ ꯅꯣꯏꯕꯗꯣ ꯎꯝ꯫ ꯄꯩꯁꯥꯅ ꯄꯩꯁꯥꯅꯤ ꯅꯣꯏꯕꯗꯨꯁꯨ꯫
ꯍꯥꯏꯅꯦ ꯍꯥꯏꯅꯦ꯫
ꯑꯍ ꯑꯍ
ꯀꯥꯏ ꯂꯩꯕ꯭ꯔꯣ ꯅꯪꯗꯤ꯫
ꯈꯨꯟꯗ ꯂꯩꯗ꯫
ꯑꯣ ꯀꯔꯤ ꯊꯕꯛ ꯇꯧꯕ꯭ꯔꯥ꯫ ꯀꯣꯂꯦꯁ ꯀꯥꯔꯤꯕ꯭ꯔꯥ꯫
ꯎꯝ ꯀꯣꯂꯦꯖ ꯇꯧꯋꯦ꯫
ꯁꯝꯃꯔ ꯚꯦꯀꯦꯁꯟꯒꯨꯝꯕ ꯐꯪꯕꯒꯤ ꯂꯥꯛꯄ꯭ꯔꯥ꯫
ꯅꯠꯇꯦ ꯑꯩꯗꯤ ꯈꯨꯟꯗꯒꯤ ꯑꯗꯨꯝ ꯊꯣꯛꯂꯛꯑꯦ꯫
ꯁꯤꯌꯥ
ꯎꯝ ꯎꯝ ꯔꯦꯂꯤ ꯔꯦꯂꯤ ꯑꯁꯦꯡꯕꯅꯦ꯫ ꯑꯩ ꯈꯨꯟꯗꯒꯤ ꯑꯗꯨꯝ ꯆꯠꯄꯅꯦ꯫
ꯐꯩꯌꯦ ꯐꯩꯌꯦ꯫
ꯎꯝ
ꯌꯥꯝ ꯐꯥꯏꯌꯦ
ꯎꯝ ꯑꯍꯦ
ꯍꯥ
ꯋꯥꯗꯤ ꯋꯥꯏꯑꯕ ꯈꯨꯟꯗꯒꯤ ꯊꯣꯛꯂꯛꯄꯗꯣ꯫
ꯑꯥ ꯑ ꯅꯪꯒꯤ ꯈꯣꯡꯅ ꯆꯠꯄ꯭ꯔꯣ꯫ ꯑꯗꯨꯕꯨ ꯈꯣꯡꯅꯔꯥ ꯍꯥ
ꯏ ꯂꯩꯌꯨ
ꯂꯩꯌꯦ ꯍꯥꯏꯕꯗꯤ ꯒꯔꯤ ꯂꯩꯕ ꯒꯔꯤ ꯂꯩꯌꯦ ꯍꯥꯏꯕ ꯅꯪꯒꯤ
ꯍꯣꯏ ꯍꯣꯏ
ꯁꯦꯁ ꯃꯤꯗꯤꯀꯣ ꯅꯩꯌꯦꯀꯣ ꯃꯤꯗꯤ ꯅꯪꯅ ꯅꯩꯈ꯭ꯔꯦꯗꯅ
ꯎꯝ ꯈꯔ ꯅꯩꯗ꯭ꯔ
ꯃꯨꯛꯁꯨ ꯅꯣꯛꯅꯤꯡꯕ꯭ꯔꯣ
ꯍꯣꯏ ꯏꯁ ꯄꯥꯈꯪ ꯑꯣꯏꯔꯉꯩꯗ ꯅꯩꯗ꯭ꯔꯗꯤ ꯍꯌꯦꯡꯋꯥꯏ ꯍꯅꯨꯔꯀꯥꯟꯗ ꯅꯩꯒꯦ ꯍꯥꯏꯕ꯭ꯔꯣ
ꯍꯣꯏꯅꯦ ꯍꯣꯏꯅꯦ ꯅꯩꯒꯗꯕꯅꯤꯅꯦ ꯀꯔꯤꯔ ꯁꯦꯁ
ꯂꯩꯁꯥ ꯂꯩꯁꯥꯔꯤꯉꯩꯗ ꯄꯥꯈꯪ ꯑꯣꯏꯔꯤꯉꯩꯗ ꯈꯠꯇ꯭ꯔꯗꯤ ꯍꯌꯦꯡꯋꯥꯏ ꯍꯟꯅꯨꯔꯀꯥꯟꯗ ꯈꯠꯇꯣꯏꯔꯣ
ꯍꯣꯏꯅꯦ ꯍꯣꯏꯅꯦ
ꯑꯗꯨꯕꯨ ꯂꯤꯃꯤꯠ ꯂꯩꯌꯦꯀꯣ ꯈꯜꯂꯁꯨ
ꯀꯔꯤ
ꯈꯠꯂꯁꯨ ꯂꯤꯃꯤꯠ ꯂꯩꯌꯣꯕ
ꯍꯣꯏꯅꯦ ꯍꯣꯏꯅꯦ
ꯀ꯭ꯔꯤ ꯑꯦꯟꯁꯥꯡ ꯆꯥꯔꯦ
ꯑꯁ ꯍꯥꯎꯇꯦꯗ ꯑꯩꯈꯣꯏꯗꯤ ꯊꯣꯡꯅꯤꯡꯉꯥꯏ ꯂꯩꯇꯕꯒꯤ ꯑꯣꯛ ꯆꯥꯔꯦ ꯉꯁꯤ
ꯁꯦꯁ
ꯑꯣꯛꯁꯥ ꯆꯥꯔꯦ ꯊꯣꯡꯅꯤꯡꯉꯥꯏ ꯂꯩꯇꯕꯒꯤ
ꯁꯤꯁ ꯌꯥꯔꯦ
ꯃꯤꯕꯨ ꯎꯁꯤꯠꯇꯕ ꯇꯧꯅꯨꯗ
ꯑꯁꯦꯡꯕꯩꯅꯦ
ꯃꯤꯕꯨ ꯎꯁꯤꯠꯇꯕꯥ ꯋꯥ ꯉꯥꯡꯔꯛꯀꯅꯤ ꯍꯥ
ꯅꯪꯗꯤ ꯀꯩ ꯍꯦꯟꯖꯥꯡ ꯆꯥꯒꯦꯕ
ꯍꯥ
ꯀꯩ ꯍꯦꯟꯖꯥꯡ ꯆꯥꯒꯦ
ꯑꯩꯔꯣ
ꯎꯝ
ꯑ ꯑꯩꯗꯣ ꯉꯁꯤ ꯑꯥ ꯀꯔꯤ ꯌꯦꯟꯁꯥ ꯆꯥꯏꯌꯦ
ꯑꯣ ꯍꯥꯥꯎꯋꯤꯅꯦ ꯅꯣꯏꯁꯨ ꯑꯗꯨꯝ ꯍꯥꯥꯎꯋꯤꯗꯨꯗꯤ
ꯑꯁ ꯍꯣꯁꯇꯦꯜꯗ ꯂꯩꯕꯅꯤꯅ ꯃꯔꯛ ꯃꯔꯛꯇ ꯈꯛꯇꯅꯦ ꯆꯥꯕ ꯐꯪꯕꯗꯣ
ꯑꯥꯎꯠꯁꯥꯏꯠ ꯂꯩꯕ꯭ꯔꯥ ꯅꯠꯇ꯭ꯔꯒ ꯑꯥꯎꯠꯁꯥꯏꯠ ꯂꯩꯕ꯭ꯔꯥ ꯅꯠꯇ꯭ꯔꯒ ꯁꯤ ꯁꯤꯇꯤꯗ ꯂꯩꯕ꯭ꯔꯥ
ꯁꯤꯌꯥ ꯅꯪꯒꯤꯁꯨ ꯅꯪꯒꯤ ꯀꯣꯏꯁꯟꯁꯨ ꯑꯩ ꯈꯨꯝꯕ ꯉꯝꯗ꯭ꯔꯦꯀꯣ
ꯑꯁ ꯑꯁ ꯑꯩꯈꯣꯏ ꯏꯁꯇꯦꯠꯇ ꯂꯩꯕ꯭ꯔꯥ ꯅꯠꯇ꯭ꯔꯒ ꯑꯇꯣꯞꯄ ꯏꯁꯇꯦꯠꯇ ꯂꯩꯕ꯭ꯔꯣ ꯍꯥꯏꯕꯅꯤꯅꯦ ꯍꯣꯁꯇꯦꯜꯗ ꯂꯩ ꯍꯥꯏꯕꯒꯤ
ꯍꯥꯏ ꯍꯥꯏꯅꯤꯡ ꯍꯥꯏꯅꯤꯡ
ꯑꯣ ꯀꯥꯏꯗꯦ ꯑꯗꯨ ꯑꯣꯏꯔꯁꯨ
ꯍꯥ
ꯑꯗꯨꯁꯨ ꯀꯥꯏꯗꯦꯕ ꯅꯦꯁꯦꯁꯔꯤ ꯑꯣꯏꯗꯦꯕ ꯎꯝ
ꯃꯆꯤꯟꯅꯥꯎ ꯀꯠꯀꯦꯔꯥ ꯅꯅꯨꯡꯗꯤꯦ
ꯎꯔ ꯐꯥꯏꯚ ꯐꯥꯏꯚꯅꯦ ꯐꯥꯏꯚ ꯎꯝ
ꯍꯥ
ꯍꯣꯏ ꯐꯩꯕ
ꯎꯝ ꯐꯌꯦ ꯐꯥꯏ
ꯑ ꯀꯔꯤ ꯀꯔꯤ ꯍꯣꯠꯅꯒꯦ ꯅꯪꯗꯤ ꯏꯁꯇꯤꯜ ꯀꯣꯂꯦꯖ ꯁꯦꯀꯦꯟꯗꯔꯤ ꯀꯣꯂꯦꯖ
ꯀꯂꯦꯁ ꯀꯥꯦꯗꯤ
ꯀꯔꯤꯁ
ꯁꯤꯛꯁ ꯁꯁꯇꯔ
ꯍꯝ ꯐꯩ ꯐꯩ ꯁꯤꯛꯁ ꯁꯤꯃꯤꯁꯇꯔꯗꯤ ꯂꯣꯏꯔꯦꯗꯅ ꯍꯟꯗꯛ
ꯎꯝ ꯐꯣꯏꯅꯥꯜ ꯑꯩꯖꯝ ꯊꯥꯒꯗꯧꯔꯦꯅꯦ ꯍꯥꯏꯅꯦ ꯩꯅ ꯑꯦꯛꯁꯥꯝ ꯊꯥꯒꯗꯔꯦ
ꯀꯩꯅ ꯀꯟꯅ ꯄꯥꯑꯣ ꯑꯦꯛꯖꯥꯝ ꯂꯣꯏꯔꯀꯥꯟꯗ ꯈꯠ ꯀꯦ ꯍꯥꯏꯁꯨ ꯈꯜ
ꯍꯅꯦ
ꯃꯣꯏꯗꯤ ꯅꯆꯤꯤꯟꯅꯣ ꯀꯌꯥ ꯁꯨꯕ
ꯅꯨꯄꯥ ꯑꯅꯤ ꯅꯨꯄꯤ ꯑꯅꯤ ꯂꯩꯌꯦ
ꯐꯩꯅꯤ ꯅꯪꯅ ꯀꯌꯥ ꯁꯨꯕ ꯃꯤꯠ
ꯏ ꯂꯥꯁ
ꯑꯁ ꯈꯔ ꯀꯦꯔꯝꯅꯤꯅꯦ
ꯍꯥ
ꯈꯔ ꯀꯦꯔꯝꯅꯤꯕ ꯀ ꯀꯦꯕ ꯍꯥꯏꯗꯤ ꯅꯣꯏ ꯅꯣꯏ ꯄꯦꯔꯦꯟꯁꯇꯒ ꯌꯥꯝ ꯀꯦꯛꯁꯤꯟꯅꯕꯗꯣ ꯅꯣꯏ ꯅꯣꯏ ꯄꯦꯔꯦꯟꯁ ꯈꯣꯏꯗ ꯀꯦꯁꯤꯟꯕꯗꯣ ꯌꯥꯝꯅ
ꯎꯝ ꯀꯊ ꯀꯊ ꯅꯪꯗ ꯑꯣꯏ ꯇꯁ ꯎꯝꯝ ꯁꯀꯤ ꯆꯥꯖꯨꯔ ꯀꯆ ꯍꯜꯂꯣ ꯇꯥꯕ꯭ꯔꯣ
ꯇꯥꯏ
ꯀꯔꯤ ꯇꯧꯕ꯭ꯔꯣ ꯍꯧꯖꯤꯛꯇꯤ
ꯑꯁ